ꯇꯥꯔꯦ ꯇꯥꯔꯦ
ꯑꯣ ꯑꯁ ꯍꯨꯖꯤꯛꯀꯥꯟꯖꯦ ꯅꯦꯠꯋꯥꯛꯑꯣ ꯀꯩꯌꯣ ꯌꯥꯝ ꯅꯨꯡꯉꯥꯏꯇꯕꯖꯥꯠꯅꯤꯀꯣ
ꯅꯦꯠ ꯅꯨꯡꯉꯥꯏꯇꯦꯅꯦ ꯀꯥꯏꯗꯒꯤ ꯑꯌꯨꯛꯇ ꯐꯪꯉꯤ ꯐꯖꯅ ꯄꯥꯏ ꯐꯪꯗꯦ
ꯑꯥ
ꯑꯩ ꯁꯅꯥꯗꯨꯖꯨ ꯅꯨꯉꯥꯏꯇꯦꯕ ꯌꯥꯝꯅ ꯀꯩꯗꯧꯔꯤꯅꯣ ꯈꯪꯗꯦ
ꯍꯣꯏ ꯅꯣꯏ ꯑꯗꯥꯏ ꯃꯩ ꯅꯨꯡꯗꯤ ꯀꯃꯥꯏ ꯀꯃꯥꯏ ꯇꯧꯔꯤ
ꯃꯩ ꯑꯗꯨꯝ ꯌꯥꯏ ꯑꯗꯨꯝ ꯍꯥꯏꯗꯤ ꯃꯩ ꯑꯗꯨꯝ ꯂꯝꯕꯤ ꯑꯣꯏꯕꯅꯤꯅ ꯅꯨꯡꯉꯥꯏꯌꯦꯕ ꯑꯗꯨꯝ
ꯎꯝ ꯃꯩꯖꯦ ꯑꯈꯣꯏꯗꯥꯏ ꯑꯈꯣꯏ ꯁ꯭ꯋꯥꯏꯗꯗꯤꯀꯣ ꯄꯨꯠꯄꯥ ꯄꯨꯠꯄꯥ ꯄꯨ ꯄ ꯑꯗꯨꯝ ꯃꯨꯜꯋꯦ ꯁꯤꯒꯤꯖꯨ ꯑꯣꯏꯔꯝꯕ ꯌꯥꯏ ꯅꯦꯋꯥꯛꯀꯖꯦ ꯌꯥꯝ ꯅꯨꯡꯉꯥꯏꯇ꯭ꯔꯦꯕ
ꯃꯩ ꯃꯨꯠꯂꯗꯤ ꯌꯥꯗꯤ ꯌꯥꯗꯝꯅꯦ ꯅꯦꯠꯋꯥꯛꯁꯦ
ꯑ ꯕꯣꯟ ꯌꯦꯡꯉꯤꯀꯥꯟꯗꯒ ꯃꯩꯒ ꯃꯨꯠꯈꯤꯕꯖꯦꯀꯣ
ꯎꯝ
ꯈꯣꯏꯗꯧ ꯌꯥꯝ ꯁꯥꯎꯒꯠꯂꯦꯕ
ꯋꯥꯕꯅꯤꯍꯦ ꯒꯣꯜ ꯆꯜꯂꯝꯗꯥꯏꯗꯒ ꯃꯨꯠꯈꯤꯕꯖꯦ
ꯎꯝ ꯃꯤ ꯇꯤꯚꯤ ꯊꯨꯒꯥꯏꯅꯕ ꯈꯔ ꯌꯥꯎ ꯑꯃ ꯈꯔ ꯇꯧ ꯅꯣꯏꯗꯥꯏꯗꯤ ꯐꯨꯅꯗ꯭ꯔꯣ ꯕꯣꯟ ꯌꯦꯡꯕꯗꯒ
ꯈꯪꯗꯦ ꯐꯨꯅꯗ ꯃꯥꯟꯂꯦ
ꯑꯁ ꯑꯩꯈꯣꯏ ꯁ꯭ꯋꯥꯏꯗꯤ ꯁꯣꯅꯒ ꯊꯤꯟꯅꯕꯒ ꯌꯥꯎꯔ ꯃꯥꯜꯂꯦ
ꯕ꯭ꯔꯣ ꯑꯗꯨ ꯕꯦꯔꯥꯅꯦꯃꯤ
ꯎꯝ ꯃꯣꯏ ꯀꯛꯆꯤꯡ ꯑꯁ꯭ꯋꯥꯏꯗꯒꯗꯤ ꯎꯇꯨꯞꯅ ꯊꯣꯝꯃꯦ ꯌꯣꯠꯅ ꯀꯜꯂꯦ ꯀꯥꯏꯅ ꯋꯥꯔꯤꯒ ꯄꯥꯎꯒ ꯇꯧ ꯇꯥꯏꯅꯦ
ꯇꯥꯏ ꯇꯥꯏ ꯈꯕꯔꯗꯒ ꯌꯥꯎꯒꯤꯕꯅꯤ ꯌꯥꯝ
ꯑꯗꯨꯕꯨ ꯇꯧꯍꯩꯕ꯭ꯔꯥꯕ ꯇꯧꯏꯗꯨꯕꯨ
ꯍꯧꯖꯤꯛꯀꯥꯟꯁꯤ ꯀꯩꯀꯩ ꯑꯇꯣꯞꯄ ꯊꯕꯛ ꯀꯩ ꯀꯩ ꯍꯣꯠꯅꯔꯤꯒꯦ ꯅꯪ ꯊꯥꯏꯅ
ꯑꯃ ꯄꯨꯔꯦ ꯃꯇꯝ ꯈꯔ
ꯎꯝ ꯎꯝ
ꯄ꯭ꯔꯤꯄꯦꯔꯦꯁꯟ ꯇꯧꯕꯩꯁꯨ ꯈꯜꯂꯒ
ꯎꯝ
ꯑꯩ ꯍꯣꯁꯇꯦꯜꯗꯩ ꯍꯟꯗꯣꯔꯣꯕ ꯀꯌꯥꯝ ꯂꯩꯒꯤꯅꯤ
ꯍꯜꯂꯅꯤ ꯌꯥꯝ ꯀꯨꯏ ꯂꯩꯔꯔꯣꯏ ꯑꯩꯒꯤ ꯊꯕꯛ ꯇꯧꯕꯗꯣ ꯂꯣꯏꯁꯜꯂꯝꯃꯒ ꯍꯟꯈ꯭ꯔꯒꯦꯅ ꯇꯧ ꯑꯗꯨꯒ ꯀꯥꯏꯗꯅꯣ ꯊꯣꯛꯑꯒ ꯂꯩꯔꯒꯦꯅ ꯈꯜꯂꯤ ꯔꯦꯟꯒꯨꯝꯕꯗꯔ ꯀꯩꯅꯣ
ꯔꯦꯟꯗꯤ ꯊꯤ ꯂꯣꯏꯔꯕꯣ
ꯍꯧꯖꯤꯛꯀ ꯊꯤꯕ ꯅꯠꯇ꯭ꯔꯤꯗ ꯍꯌꯦꯡꯅꯦꯗꯨ ꯆꯪꯉ ꯑꯗꯨꯝ ꯂꯩꯔꯨꯔ ꯂꯣꯏꯔꯦ ꯀꯩꯅꯣ
ꯍꯥꯏꯅꯔꯒ
ꯑꯩꯅ ꯂꯩꯗꯤ ꯂꯩꯅꯤ ꯑꯁꯥꯏꯗ ꯑꯩꯅ ꯂꯩ ꯍꯧꯖꯤꯛ ꯂꯩꯔꯤ ꯖꯒꯥꯁꯤꯒꯤ ꯈꯔ ꯆꯠꯂꯒ ꯑꯗꯨꯝ ꯂꯩꯕ ꯌꯥꯏ
ꯅꯣꯏ ꯀꯩꯅꯣꯗꯤ ꯂꯧ ꯅꯨꯡ ꯀꯃꯥꯏ ꯀꯃꯥꯏ ꯍꯧꯖꯤꯛ
ꯂꯧ ꯑꯥ ꯈꯣꯏꯕ ꯈꯣꯠꯄ ꯍꯧꯔꯦ ꯍꯥꯏꯕꯅꯤ
ꯎꯝ ꯅꯣꯏ ꯀꯀꯥꯈꯣꯏꯗꯤ ꯃꯣꯏ ꯗꯕꯜ ꯀ꯭ꯔꯣꯄꯤꯡ ꯆꯥꯅꯕ ꯂꯩꯗꯅ ꯑꯗꯨꯒꯨꯝꯕ ꯎꯝ ꯅꯣꯏ ꯐꯧ ꯑꯗꯨꯝ ꯐ ꯐꯕ꯭ꯔꯥ ꯀꯃꯥꯏꯅ ꯇꯧꯒꯦ
ꯐꯩꯌꯦ ꯐꯩ ꯆꯍꯤꯒꯤ ꯑꯗꯨꯝ ꯃꯔꯥꯡ ꯀꯥꯏꯕ ꯐꯧ ꯍꯥꯏꯗꯤ ꯃꯌꯥꯝ ꯊꯣꯛꯅꯕꯗꯒꯤ ꯑꯗꯨꯝ ꯍꯦꯟꯅ ꯊꯣꯛꯄꯤꯗꯣ ꯑꯗꯨꯝ ꯇꯧꯋꯦꯕ ꯑꯥ ꯑꯩꯈꯣꯏ ꯐꯥꯊꯔꯗꯣ ꯈꯔ ꯍꯩꯕꯒꯤ
ꯐꯩꯅꯦ ꯑꯗꯨꯗꯤ
ꯎꯝ
ꯑꯩꯈꯣꯏꯗꯤ ꯃꯤꯉꯣꯟꯗ ꯀꯩꯅꯣ ꯆꯥꯍꯟꯕꯗꯣ ꯑꯃ ꯀꯔꯤ ꯁꯥꯟꯇꯣꯛꯑꯒ ꯇꯧꯕꯗꯣ
ꯂꯧꯁꯥꯟ ꯆꯥꯕꯤ
ꯅꯪ ꯇꯪꯈꯥꯏ ꯆꯥꯕꯤ ꯇꯧꯔꯦꯌꯦ ꯑꯗꯨ ꯑꯩꯈꯣꯏꯗꯤ ꯂꯣꯛꯇꯅꯕꯨ ꯂꯣꯏꯈ꯭ꯔꯦꯗ ꯑꯩꯈꯣꯏ ꯏꯁꯤꯡ ꯌꯥꯝ ꯂꯩꯕꯅꯤ ꯏꯁꯤꯡ ꯂꯥꯛꯑꯗꯤꯅ
ꯅꯣꯏ ꯗꯕꯜ ꯀ꯭ꯔꯣꯄꯤꯡ ꯇꯧꯕ꯭ꯔꯣ
ꯇꯧꯗꯦ ꯑꯩꯈꯣꯏ ꯑꯍꯥꯟꯕ ꯑꯃꯨꯛ ꯇꯧꯈ꯭ꯔꯗꯤ ꯌꯥꯔꯦ ꯑ ꯃꯊꯪ ꯇꯧ ꯃꯊꯪꯗꯗꯤ ꯑꯃꯨꯛ ꯏꯁꯤꯡꯅ ꯊꯨꯝꯒ꯭ꯔꯅꯦꯅ ꯉꯟꯅ ꯎꯕꯗꯣ
ꯑꯗꯨ ꯑꯩꯈꯣꯏ ꯇꯨꯔꯦꯟ ꯃꯌꯥ ꯅꯛꯑꯦꯕ
ꯎꯝ
ꯇꯨꯔꯦꯟ ꯃꯌꯥ ꯅꯛꯄꯅꯤꯅ ꯏꯁꯤꯡ ꯅꯣꯡ ꯈꯤꯇꯪ ꯇꯥꯕ ꯍꯧꯖꯤꯛꯇꯤ ꯃꯅꯤꯄꯨꯔꯒꯤ ꯂꯝꯕꯤ ꯊꯣꯡ ꯑꯗꯒꯤ ꯇꯨꯔꯦꯟ ꯀꯩꯀꯥ ꯅꯥꯂꯥ ꯀꯩꯀꯥꯁꯦ ꯄꯨꯜꯂꯞ ꯐꯨꯟꯕꯅꯤꯅ ꯏꯁꯤꯡ ꯆꯦꯐꯝꯗꯣ ꯂꯩꯇꯕꯅꯤꯅ ꯇꯨꯔꯦꯟꯗ ꯂꯣꯏ ꯇꯥꯏꯅꯔꯛꯏꯗꯅ
ꯎꯝ
ꯑꯗꯨꯒꯤ ꯍꯦꯛꯇ ꯆꯦꯟꯊꯕꯤ ꯑꯩꯈꯣꯏꯗ ꯑꯗꯥꯏꯗꯤ ꯕꯔꯥꯛꯀꯤ ꯇꯥꯏꯞꯇ ꯄꯨꯡꯇꯥꯎ ꯇꯧꯕꯤꯅꯤꯗꯣ
ꯎꯝ
ꯑꯗꯨꯒꯤ ꯉꯟꯅ ꯑꯗꯨꯝ
ꯍꯂꯣ
ꯑꯍꯨ
ꯅꯪꯒꯤꯗꯣ ꯃꯈꯣꯟ ꯈꯔ ꯊꯣꯛꯏꯅꯦ ꯀꯅꯥ ꯀꯅꯥꯅꯣ ꯂꯪꯖꯜꯂꯛꯏꯗꯨꯕꯣ
ꯊꯥꯡꯃꯗ
ꯑꯣ
ꯃꯥꯃꯥꯟꯅꯕꯗꯣ ꯐꯣꯟ ꯇꯝꯃꯣ ꯍꯥꯏ ꯃꯥꯟ
ꯑꯗꯨ ꯈꯔ ꯐꯖꯜꯂꯨꯍꯦ
ꯍꯦ
ꯃꯥ ꯐꯥꯖꯟꯕ ꯑꯃ ꯌꯥꯎꯗ꯭ꯔꯗꯤ ꯍꯧꯖꯤꯛꯀꯥꯟ ꯃꯥ ꯀ꯭ꯔꯥꯏꯝ ꯌꯥꯝ ꯇꯧꯗꯣꯏ ꯇꯧꯔꯤ
ꯃꯥꯕꯨ
ꯃꯥꯏ ꯃꯁꯝꯗꯣ ꯀꯛꯊꯠꯂꯗꯤ ꯒ꯭ꯌꯥꯟꯗꯤ ꯈꯔꯗꯤ ꯇꯥꯅꯤꯍꯦ ꯃ
ꯐꯔꯦ ꯐꯔꯦ ꯅꯦꯠꯁꯦ ꯌꯥꯝ ꯅꯨꯡꯉꯥꯏꯇꯦ ꯑꯩ ꯑꯃꯨꯛ ꯇꯧꯔꯛꯀꯦ
ꯍꯣꯏ ꯍꯣꯏ ꯇꯧꯔꯣ ꯇꯧ
ꯎꯝ
ꯊꯝꯃꯦ ꯇꯝꯃꯦ